ꯂꯥꯎꯑꯣ
ꯑ ꯍꯜꯂꯣ
ꯇꯤꯟ ꯃꯈꯣꯝ ꯌꯝ ꯇꯥꯏꯅ꯫
ꯎꯝ ꯇꯥꯄ꯭ꯔꯣ
ꯑꯩꯌꯦ ꯀꯔꯤꯒꯤꯅꯣ
ꯎꯝ ꯀꯔꯤ ꯇꯧꯔꯤꯅꯣ꯫
ꯑꯁ ꯍꯧꯖꯤꯛꯁꯦ ꯐꯤ ꯁꯨꯕ ꯂꯣꯏꯔꯒ ꯑꯁ ꯄꯣꯊꯥꯒꯦ ꯇꯧꯔꯤ꯫
ꯑꯣ ꯑꯣ ꯀꯩ ꯀꯩ ꯐꯤꯅꯣ꯫
ꯑꯁ ꯀꯩꯅꯣꯅꯦꯗ꯫ ꯕꯦꯁꯤꯒꯨꯝꯕ ꯑꯁ ꯐꯔꯤꯠ ꯈꯣꯡꯅꯥꯎꯗ ꯁꯧꯑꯦ꯫
ꯑꯣ
ꯄꯟꯗ ꯌꯝ ꯊꯧꯔꯦ ꯍꯦ꯫
ꯎꯝ ꯅꯣꯡ ꯇꯥꯕ꯭ꯔꯥ ꯅꯣꯏ꯫
ꯇꯥꯗꯦ ꯉꯁꯥꯏꯗꯣ ꯑꯩꯈꯣꯏ ꯀꯩꯅꯣꯗꯗꯤ ꯇꯥꯏ ꯇꯠꯇꯥꯏ ꯑꯗꯨꯒ ꯉꯥꯏꯍꯥꯛ ꯑꯁ ꯌꯥꯝ ꯀꯨꯏ ꯀꯨꯏꯗꯅ ꯅꯨꯡꯁꯥ ꯑꯃꯨꯛ ꯊꯣꯛꯑꯩꯗ꯫
ꯅꯪ ꯉꯁꯤ ꯊꯕꯛ ꯆꯠꯄ꯭ꯔꯣ꯫
ꯑꯥꯎ
ꯎꯝ ꯅꯪ ꯍꯥꯟꯅꯒꯤ ꯊꯕꯛ ꯃꯐꯝꯗ ꯂꯩꯕ꯭ꯔꯣ ꯑꯇꯣꯞꯄꯗꯔꯥ꯫
ꯑꯁ ꯑꯗꯨꯗꯣ ꯑꯗꯨ ꯍꯥꯟꯅꯒꯤ ꯀꯩꯅꯣꯗꯨꯗ ꯅꯨꯡꯉꯥꯏꯇ꯭ꯔꯕ ꯑꯗꯣ
ꯑꯣ ꯑꯣ ꯑꯣ ꯑꯩꯈꯣꯏꯅꯤ ꯅ ꯍꯥꯟꯅ ꯁꯨꯔꯝꯕ ꯃꯐꯝꯗꯨꯗꯤ꯫
ꯑꯗꯨꯗꯤ ꯑꯁ ꯃꯣꯏꯁꯨ ꯑꯗꯣ ꯇꯧꯕꯕꯨꯗꯤ ꯅꯨꯡꯉꯥꯏ ꯑꯗꯣ ꯀꯩꯅꯣ ꯑꯁ꯫ ꯍꯥꯏꯗꯤ ꯐꯔꯛ ꯇꯥꯕꯀꯣ ꯂꯩꯐꯝ ꯆꯥꯐꯝꯗꯣ ꯑꯣꯏꯒꯗꯣ꯫
ꯎꯝ ꯑꯩꯕꯨꯗꯤ ꯅꯛ ꯑꯩꯗꯤ ꯅꯛꯄꯅꯤꯅ ꯈꯔ ꯅꯨꯡꯉꯥꯏꯌꯦ꯫
ꯎꯝ
ꯑꯗꯨ ꯑꯩꯁꯨ ꯁꯨꯗꯤ ꯁꯨꯅꯤꯡꯕꯅꯦ ꯑꯗꯨꯑꯣꯏꯁꯨ ꯑꯁ ꯊꯕꯛ ꯑꯇꯣꯞꯄꯁꯨ꯫ ꯀꯩꯅꯣ ꯇꯧꯔꯛꯄꯒꯤꯀꯣ ꯆꯤꯜꯂꯛꯄꯒꯤ꯫
ꯎꯝ
ꯑꯗꯤ ꯅꯪ ꯑꯗꯨꯗ ꯁꯨꯔꯤꯕ꯭ꯔꯥ ꯍꯥꯏꯕꯅꯤꯅꯦ꯫
ꯑꯇꯣꯞꯄꯗ ꯁꯣꯛꯈ꯭ꯔꯦ꯫
ꯎꯝ ꯊꯕꯛꯇꯤ ꯋꯥꯕ꯭ꯔꯥ ꯅꯨꯡꯉꯥꯏꯕ꯭ꯔꯥ꯫
ꯅꯦ ꯑꯁ ꯀꯩꯅꯣ ꯍꯥꯟꯅꯒꯤ ꯃꯐꯝꯗ ꯑꯈꯣꯏ ꯇꯧꯃꯤꯟꯅꯕꯗꯣ꯫
ꯎꯝ
ꯑꯗꯨꯗꯨꯒꯤ ꯈꯔ ꯅꯨꯡꯉꯥꯏꯈ꯭ꯔꯦ ꯍꯧꯖꯤꯛ ꯍꯧꯖꯤꯛꯇꯤ꯫
ꯑ ꯑꯥ ꯌꯨꯝ ꯌꯨꯝꯕꯨ ꯌꯨꯝꯕꯨꯁꯨ ꯂꯩꯏꯗꯀꯣ ꯃꯄꯨꯗꯨꯅ ꯅꯨꯡꯉꯥꯏꯔꯗꯤ ꯑꯗꯨꯝ ꯅꯨꯡꯉꯥꯏꯕꯅꯦ꯫
ꯃꯄꯣꯁꯨ ꯅꯨꯡꯉꯥꯏ ꯑꯗꯨꯒ ꯑꯁ ꯊꯕꯛꯁꯨ ꯅꯨꯡꯉꯥꯏꯌꯦ꯫
ꯌꯥꯝ ꯐꯩꯅꯦ ꯑꯩꯁꯨ ꯑꯩ ꯊꯕꯛ ꯑꯃ ꯂꯩꯕ ꯑꯗꯨꯒꯤ ꯆꯠꯄꯅꯦꯕ ꯑꯗꯨ ꯂꯣꯏ ꯗꯤ ꯑꯃꯨꯛ ꯑꯗꯨꯝ ꯌꯥꯎꯕ ꯂꯥꯛꯀꯅꯤ ꯑꯃꯨꯛ ꯇꯧꯃꯤꯟꯅꯁꯦ ꯑꯃꯨꯛ
ꯊꯕꯛꯁꯦ ꯑꯅꯤ ꯑꯅꯤ ꯍꯥꯏꯗꯤ ꯃꯤ ꯑꯅꯤ ꯋꯥꯠꯂꯦ ꯑꯩꯈꯣꯏꯗ
ꯑꯣ ꯅꯨꯄꯤ ꯅꯨꯄꯥ ꯀꯃꯥꯏꯅ ꯇꯧꯕ꯭ꯔꯥ
ꯑꯗꯨꯗꯤ ꯑꯗꯨꯝ ꯌꯥꯏꯗ ꯅꯨꯄꯤꯁꯨ ꯅꯨꯄꯥꯁꯨ ꯌꯥꯏ
ꯑꯗꯣ ꯍꯧꯖꯤꯛ ꯍꯧꯖꯤꯛ ꯀꯗꯤ ꯑꯩꯗꯤ ꯐꯔꯛ ꯇꯥꯒꯗꯧ ꯃꯥꯜꯂꯦ
ꯐꯔꯦꯠ
ꯍꯥꯏꯗꯤ ꯑꯩ ꯌꯨꯝꯗ ꯁꯤ ꯊꯕꯛ ꯂꯩꯕꯁꯤꯡꯁꯦ ꯂꯣꯏꯗ꯭ꯔꯤꯕꯀꯣ ꯂꯥꯛꯄ ꯐꯔꯛ ꯇꯥꯒꯗ ꯍꯧꯖꯤꯛ ꯊꯕꯛ ꯌꯥꯝꯕ ꯃꯇꯝꯅꯤ ꯑꯁ ꯂꯧ ꯆꯠꯄ ꯀꯔꯤ ꯀꯔꯤ ꯇꯧꯕ ꯊꯕꯛ ꯌꯥꯝꯃꯦ ꯎꯝ ꯍꯟꯗꯛꯀꯥꯟ ꯀꯩꯅꯣꯅꯦ ꯑꯩꯈꯣꯏꯗꯤ ꯂꯧ ꯑꯃꯨꯛ ꯊꯥꯕ ꯍꯧꯔꯦ
ꯎꯝ
ꯅꯣꯡ ꯏꯁꯤꯡꯗꯣ ꯑꯗꯨꯝ ꯃꯁꯥꯒꯤ ꯂꯣꯛꯇ ꯏꯁꯤꯡ ꯐꯪꯕꯅꯤꯅꯀꯣ ꯏꯁꯤꯡꯗꯤ ꯅꯣꯡ ꯌꯥꯝ ꯇꯥꯗ꯭ꯔꯁꯨ ꯏꯁꯤꯡꯗꯤ ꯑꯗꯨꯝ ꯅꯨꯡꯉꯥꯏꯕꯅꯤꯅ ꯑꯗꯨ ꯅꯣꯏ ꯑꯗꯨꯔꯣꯝꯗꯗꯤ ꯗꯤ ꯑꯁ ꯅꯣꯡ ꯇꯥꯗꯕꯒꯤ ꯂꯧ ꯀꯩꯅꯣ ꯇꯧꯕ ꯌꯥꯗꯦ ꯍꯥꯏꯌꯦ
ꯎꯝ ꯏꯗꯤ ꯏꯁꯤꯡꯗꯣ ꯃꯔꯛ ꯃꯔꯛ ꯑ ꯌꯥꯝ ꯇꯥꯗ꯭ꯔꯗꯤ ꯏꯁꯤꯡ ꯊꯣꯛꯇꯅꯦ ꯑꯗꯨ ꯖꯒꯥꯗꯣ
ꯎꯝ ꯐꯧ ꯊꯥꯕꯁꯨ ꯏꯁꯤꯡ ꯂꯩꯇ꯭ꯔꯗꯤ ꯌꯥꯗꯕꯀꯣ
ꯑꯁ ꯂꯣꯏꯅ ꯀꯪꯈ꯭ꯔꯅꯤ
ꯎꯝ ꯑꯗꯣ ꯑꯩꯈꯣꯏꯗꯗꯤ ꯑꯗꯨ ꯑꯗꯨꯝꯕꯒꯤ ꯑꯋꯥꯕꯗꯤ ꯀꯌꯥ ꯂꯩꯇꯦ ꯍꯥꯏꯕꯗꯤ ꯇꯨꯔꯦꯜ ꯏꯁꯤꯡꯒꯨꯝꯕꯗꯣ ꯊꯥꯗꯕ ꯌꯥꯏꯌꯦꯑꯕꯀꯣ ꯏꯁꯤꯡ ꯆꯪꯍꯜꯂꯒꯀꯣ ꯑꯗꯨꯒ ꯑꯩꯈꯣꯏꯗꯤ ꯊꯥꯕ ꯍꯧ ꯈꯔ‌ꯦ
ꯑꯣ ꯂꯣꯏꯕꯁꯨ ꯌꯥꯎꯔꯝꯒꯅꯤꯅꯦ ꯑꯗꯨꯗꯤ
ꯊꯥꯕ ꯂꯣꯏꯕ ꯌꯥꯏ ꯑꯩ ꯉꯁꯤ ꯑꯩꯈꯣꯏ ꯏꯃꯥꯟꯅꯕꯤ ꯑꯩꯈꯣꯏꯒꯤ ꯂꯧ ꯆꯠꯂꯦ ꯑꯩꯈꯣꯏꯒꯤꯅ ꯍꯌꯦꯡ ꯍꯪꯆꯤꯠꯀꯨꯝꯕ ꯇꯧꯒꯗꯧ ꯃꯥꯜꯂꯦ ꯃꯣꯏꯒꯤ ꯍꯥꯟꯅ ꯊ ꯈꯨꯠꯂꯥꯡ ꯆꯠ ꯆꯠꯄꯀꯣ ꯃꯤ ꯑꯃ ꯑꯃꯒꯤ ꯑꯗꯨꯃꯥꯏꯅ ꯆꯠꯇꯕ ꯑꯩꯈꯣꯏꯗꯤ
ꯑꯣ ꯃꯤ ꯀꯌꯥꯝ ꯀꯌꯥ ꯀꯌꯥꯝ ꯌꯥꯝꯅ ꯇꯧꯗꯣꯏꯅꯣ ꯅꯣꯏꯒꯤꯗꯣ
ꯑꯩꯈꯣꯏꯒꯤ ꯊꯥꯕꯗꯔꯥ
ꯎꯝ
ꯃꯤ ꯌꯥꯝꯕꯅ ꯑꯩꯈꯣꯏ ꯏꯃꯨꯡ ꯈꯔꯣꯏ ꯏꯃꯥꯟꯅꯕꯤ ꯈꯣꯏ ꯑꯗꯨꯒ ꯑꯩꯈꯣꯏꯗ ꯊꯣꯛꯄ ꯈꯣꯏ ꯑꯗꯨꯝ ꯃꯣꯏ ꯈꯔ
ꯑꯗꯨꯗꯤ ꯑꯁꯤ ꯌꯥꯝ ꯆꯥꯎꯕ ꯅꯠꯇꯦꯅꯦ
ꯂꯧ ꯌꯥꯝ ꯆꯥꯎꯗꯦ ꯑꯗꯨꯝ ꯆꯥꯕ ꯌꯥꯅꯤꯉꯥꯏꯀꯣ ꯑꯩꯈꯣꯏ ꯏꯃꯨꯡ ꯆꯍꯤ ꯑꯃꯒꯤ ꯆꯥꯕ ꯌꯥꯅꯤꯡꯉꯥꯏ ꯑꯗꯨꯝ ꯊꯥꯕ ꯑꯗꯨꯒ ꯑꯇꯣꯞꯄꯁꯨ ꯇꯧꯋꯦꯗ ꯍꯤꯟꯖꯥꯡ ꯅꯥꯄꯤ ꯊꯥꯕ ꯈꯣꯠꯄ
ꯑꯣ ꯀꯔꯤ ꯀꯔꯤ ꯌꯦꯟꯁꯥꯡ ꯊꯣꯡꯗꯣꯏꯅꯣ ꯑꯗꯣ ꯅꯨꯃꯤꯗꯥ
ꯑꯩꯈꯣꯏꯁꯦ ꯑꯩꯈꯣꯏꯗꯤ ꯀꯩꯅꯣ ꯇꯧꯋꯦ ꯌꯦꯟꯒꯨꯝꯕ ꯆꯥꯒꯗꯧ ꯃꯥꯜꯂꯦ ꯌꯨꯝꯒꯤ ꯌꯦꯟꯀꯣ ꯂꯣꯀꯦꯜ ꯌꯦꯟ ꯂꯩꯗꯅ ꯑꯗꯨꯗ ꯆꯒꯦꯝ ꯇꯧꯁꯦ ꯍꯥꯏꯕ ꯃꯥꯥꯟꯂ‌ꯦ
ꯍꯪꯆꯤꯠ ꯍꯥꯏꯕꯀꯣ
ꯍꯪꯆꯤꯠ ꯍꯌꯦꯡ ꯅꯠꯇ꯭ꯔꯒ ꯍꯪꯆꯤꯠ ꯑꯣꯏꯕ ꯌꯥꯏ
ꯑꯁ ꯑꯩꯁꯨ ꯂꯥꯛꯑꯣꯔꯥ ꯃꯇꯦꯡ ꯄꯥꯡꯕꯤꯌꯨꯔꯥ
ꯅꯣꯏ ꯊꯕꯛꯇꯣ ꯁꯨꯇꯤ ꯂꯧꯕ ꯅꯨꯡꯉꯥꯏꯒꯗ꯭ꯔꯥ
ꯅꯨꯡꯉꯥꯏꯗ ꯑꯗꯨꯝ
ꯁꯨꯇꯤ ꯂꯧꯕ ꯌꯥꯔꯗꯤ ꯑꯗꯨꯝ ꯃꯇꯦꯡ ꯄꯥꯡꯕ ꯂꯥꯛꯑꯣ
ꯑꯩꯗꯤ ꯑꯩꯗꯤ ꯁꯨꯇꯤ ꯑꯗꯨꯝ ꯀꯩꯅꯣ ꯇꯧ ꯂꯧꯗꯕꯅꯤꯅꯀꯣ ꯑꯗꯨꯝ ꯂꯧꯕꯗ ꯅꯨꯡꯉꯥꯏ ꯑꯗꯨꯝ ꯌꯥꯒꯅꯤ
ꯍꯥꯏꯕꯗꯤ ꯃꯤ ꯌꯥꯝꯃꯗꯤ ꯉꯟꯅ ꯂꯣꯏꯔꯦꯗꯅꯀꯣ ꯊꯕꯛ
ꯎꯝ ꯆꯃꯦ ꯆꯃꯦ ꯑꯗꯣ ꯅꯨꯃꯤꯠ ꯅꯨꯃꯤꯠꯇꯨ ꯁꯦꯡ ꯑꯁꯦꯡꯕ ꯅꯨꯃꯤꯠꯇꯨ ꯐꯥꯎ ꯑꯗꯨꯝ ꯍꯥꯏꯔꯛꯑꯣ ꯑꯗꯨꯏ
ꯑꯩ ꯍꯥꯏꯒꯦ
ꯑꯗꯣ ꯑꯁ ꯏꯟꯁꯥꯡꯗꯤ ꯍꯥꯎꯍꯜꯂꯣꯍꯦ
ꯏꯟꯖꯥꯡꯗꯤ ꯍꯥꯎꯔꯅꯤ ꯑꯩꯈꯣꯏ ꯕꯥꯅ ꯊꯣꯡꯒꯅꯤ ꯃꯥꯗꯤ ꯊꯣꯡꯕ ꯌꯥꯝ ꯍꯩꯕꯅꯦ
ꯑꯣ ꯅꯪ ꯃꯥꯕꯗꯨꯔꯥ
ꯑꯥꯎ
ꯑꯣ ꯑꯗꯣ
ꯑꯩꯈꯣꯏꯗꯤ ꯁꯛ ꯈꯔ ꯃꯥꯟꯅꯩ ꯑꯗꯨꯒꯤ ꯑꯩꯁꯨ ꯊꯣꯡꯕ ꯍꯩꯌꯦꯗ ꯊꯣꯡꯕꯕꯨꯗꯤ ꯑꯗꯨ ꯌꯥꯝꯃꯗꯤ ꯊꯣꯡꯕ ꯍꯩꯇꯕꯀꯣ ꯃꯤ ꯌꯥꯝ ꯍꯥꯏꯕꯗꯤ ꯃꯤ ꯃꯤ ꯇꯔꯥꯃꯨꯛꯀꯤ ꯊꯣꯡꯒꯗꯕꯅꯤꯅꯀꯣ
ꯎꯝ ꯑꯗꯨꯗ ꯑꯩꯁꯨ ꯂꯥꯛꯀꯦ ꯑꯗꯨꯒ ꯑꯩ ꯆꯥꯛꯀꯨꯝꯕꯗꯤ ꯑꯝꯇ ꯄꯨꯔꯔꯣꯏꯀꯣ
ꯎꯝ ꯀꯅꯥ ꯆꯥꯛ ꯄꯨꯅꯔꯛꯀꯦ ꯑꯗꯨꯝ ꯍꯥꯞꯄꯅꯤ ꯁꯤꯗ ꯂꯣꯏ ꯊꯣꯡꯒꯅꯤ ꯑꯩꯈꯣꯏꯅ ꯂꯣꯏ ꯄꯨꯊꯣꯛꯀꯅꯤ
ꯑꯁ ꯌꯥꯝ ꯅꯨꯡꯉꯥꯏꯕꯖꯥꯠꯅꯦꯅꯦꯗꯤ
ꯎꯝ ꯑꯩꯈꯣꯏꯗꯤ ꯑꯗꯨꯒ ꯄ꯭ꯂꯦꯠꯇ ꯆꯥꯔꯣꯏ ꯂꯥꯗ ꯆꯥꯒꯅꯤ ꯂꯥꯗ ꯊꯥꯔꯒ ꯆꯥꯒꯅꯤ ꯍꯥꯏꯕꯗꯤ ꯁꯣꯝꯗꯗꯤ ꯑꯗꯨꯝꯕ ꯀꯌꯥ ꯆꯠꯅꯗꯦ ꯂꯥꯗ ꯌꯣꯝꯕꯗꯨꯅ ꯆꯠꯅꯩ
ꯂꯥꯗ ꯌꯣꯝꯕꯗꯣ ꯑꯁ‌ ꯌꯥꯝ ꯍꯥꯎꯕꯅꯦ ꯃꯍꯥꯎ ꯇꯣꯉꯥꯟꯕꯅꯦ ꯑꯗꯣ ꯑꯩ ꯂꯥꯛꯀꯅꯤ ꯍꯥꯏꯕꯁꯦ
ꯑꯥ
ꯊꯕꯛ ꯇꯧꯅꯤꯡꯉꯥꯏ ꯅꯠꯇꯦꯀꯣ ꯆꯥꯛ ꯆꯥꯅꯤꯡꯉꯥꯏꯅꯤ
ꯀꯥꯏꯗꯦ ꯀꯥꯏꯗꯦ
ꯑ ꯁꯥꯒꯨꯝꯕ ꯂꯣꯟꯕꯅ ꯑꯗꯨꯗꯤ ꯃꯇꯦꯡ ꯄꯥꯡꯕ ꯌꯥꯏꯌꯦ
ꯌꯥꯏ ꯍꯣꯏ ꯑꯃ ꯑꯅꯤꯈꯛꯇꯤ ꯊꯥꯔꯝꯃꯣ ꯀꯩꯅꯣ ꯅꯪꯁꯨ ꯅꯪꯒꯤꯅꯦ ꯍꯥꯏꯕꯗꯣ ꯈꯪꯅꯤꯡꯉꯥꯏ ꯈꯔ ꯊꯥꯔꯝꯃꯣ
ꯊꯥꯔꯒ ꯑꯁ ꯑꯗꯨ ꯑꯗꯨ ꯑꯩꯅ ꯊꯥꯕ ꯖꯒꯥꯗ ꯂꯣꯏꯅ ꯁꯤꯈ꯭ꯔꯗꯤ
ꯑꯗꯨꯗꯤ ꯑꯗꯨ ꯑꯣꯏꯔꯗꯤ ꯃꯊꯪꯗꯗꯤ ꯀꯧꯔꯔꯣꯏ
ꯎ ꯊꯥꯕ ꯍꯥꯏ
ꯁꯦ ꯏꯁ꫰ꯂꯥꯎꯆꯤꯪ
ꯍꯦꯛ ꯂꯥꯛꯄꯒ ꯍꯦꯛ ꯂꯥꯛꯄꯒ ꯑꯁꯤ ꯇꯧꯔꯣ ꯁꯤ ꯇꯧꯔꯣꯒ ꯍꯥꯏꯔꯗꯤ ꯎꯝ ꯅꯨꯡꯉꯥꯏꯅꯤ ꯅꯪ ꯎꯝ
ꯑꯩꯁꯦ ꯁꯤ ꯊꯕꯛꯁꯤꯡ ꯂꯣꯏꯔꯗꯤ ꯃꯊꯪ ꯊꯥꯒꯨꯝꯕꯗꯤ ꯑꯃꯨꯛ ꯑꯗꯨꯗ ꯂꯥꯛꯑꯒ ꯊꯕꯛ ꯊꯤꯒꯅꯤ ꯑꯃꯨꯛ
ꯌꯥꯔꯗꯤ ꯑꯩꯈꯣꯏ ꯇꯧꯃꯤꯟꯅꯁꯤꯅꯦ ꯑꯩꯈꯣꯏꯒꯤ ꯀꯩꯅꯣ ꯇꯧꯐꯝꯗꯣ ꯎꯝ ꯃꯤꯗꯣ ꯑꯗꯨꯝ ꯀꯩꯅꯣ ꯇꯧꯕꯅꯦꯕ ꯑꯗꯨꯝ ꯀꯧꯕꯅꯦ ꯊꯕꯛꯁꯨ ꯃꯌꯥꯝ ꯂꯩꯕꯅꯦꯃꯦ
ꯑꯩꯗꯤ ꯍꯥꯟꯅ ꯑꯩꯈꯣꯏ ꯁꯨꯕ ꯃꯐꯝꯗꯣ ꯑꯩꯒꯤꯗꯤ ꯆꯞ ꯆꯥꯏ ꯍꯥꯏꯕꯗꯤ ꯑꯩꯗꯤ ꯑꯩꯒꯤ ꯄꯔꯥꯗꯣ ꯅꯛ ꯅꯛꯄꯅꯦꯅꯥꯀꯣ ꯆꯠꯊꯣꯛ ꯆꯠꯁꯤꯟ ꯅꯨꯡꯉꯥꯏꯌꯦꯕ ꯅꯪ ꯍꯧꯖꯤꯛ ꯇꯧꯕꯗꯨꯗꯤ ꯂꯥꯞꯄꯦꯗꯅꯀꯣ ꯈꯔ ꯀꯣ
ꯎꯝ ꯂꯥꯞꯄꯁꯨꯅꯦ ꯀꯩꯅꯣ ꯃꯐꯝ ꯆ ꯃꯐꯝꯒꯨꯝꯕ ꯄꯤꯌꯨ ꯍꯥꯏꯔꯗꯤ ꯑꯦꯗꯖꯁ ꯇꯧꯕꯤꯒꯅꯤ ꯃꯣꯏꯅ
ꯎꯝ ꯑꯩꯅ ꯅꯪ ꯅꯍꯥꯟ ꯊꯥꯒꯠꯄꯗꯣ ꯑꯩ ꯎꯑꯕ ꯑꯗꯨ ꯃꯐꯝꯗꯨꯣ ꯀꯣ ꯑꯗꯨꯅ ꯑꯩꯅ ꯑꯁꯤꯁꯤꯗꯤ ꯑꯩ ꯑꯩꯈꯣꯏ ꯃꯐꯝꯒ ꯂꯥꯞꯄꯅꯦ ꯁꯤꯗꯤ ꯃꯥꯅ ꯇꯧꯕꯁꯦ ꯍꯥꯏꯅ ꯈꯟꯕ ꯑꯗꯨꯒ ꯅꯍꯥꯟꯗꯣ ꯑꯃꯨꯛ ꯑꯩꯈꯣꯏ ꯍꯥꯟꯅꯒꯤ ꯁꯨꯐꯝꯗ ꯑꯃꯨꯛ ꯊꯥꯒꯠꯄꯗꯨꯗ ꯑꯩꯁꯦ ꯅꯪꯁꯦ ꯀꯥꯏꯗ ꯁꯨꯕ꯭ꯔꯥꯗꯣ ꯒ꯭ꯌꯥꯟ ꯇꯥꯗꯕꯀꯣ
ꯑ ꯑ ꯍꯥꯟꯅꯒꯤ ꯀꯩꯅꯣ ꯇꯧꯐꯝꯗꯒꯤ ꯍꯧꯖꯤꯛ ꯇꯧꯕꯁꯤꯅ ꯊꯕꯛꯁꯨ ꯀꯩꯅꯣ ꯇꯧꯋꯦ ꯅꯨꯡꯉꯥꯏꯑꯦ ꯑꯗꯨꯒ
ꯎꯝ
ꯎꯝ ꯍꯥꯏꯗꯤ ꯄꯩꯁꯥꯗꯣ ꯄꯩꯁꯥꯗꯨꯁꯨ ꯑꯗꯨꯝ ꯈꯔ ꯆꯥꯎꯅ ꯇꯧꯕꯒꯤ ꯅꯨꯡꯉꯥꯏꯔ ꯈꯔ ꯆꯥꯎꯅ ꯄꯤꯕꯒꯤ
ꯃꯤꯁꯤꯡꯁꯨꯀꯣ ꯑꯁ ꯃꯤ ꯑꯩꯈꯣꯏꯒꯤ ꯌꯣꯟ ꯄꯣꯠ ꯀꯔꯤ ꯀꯔꯤ ꯌꯣꯟꯕ ꯀꯥꯟꯗ ꯃꯤ ꯈꯔ ꯉꯥꯡꯅꯕ ꯅꯨꯡꯉꯥꯏꯕ ꯆꯪꯂꯛꯄꯁꯨ ꯌꯥꯎꯋꯦꯕꯀꯣ
ꯎꯝ
ꯈꯔꯅ ꯉꯥꯡꯅꯕ ꯌꯥꯗꯕꯁꯨ ꯌꯥꯎꯋꯦ ꯍꯥꯏꯕꯗꯤ ꯃꯃꯜꯒꯨꯝꯕꯗ ꯑꯣꯏꯔꯁꯨ ꯀꯣ
ꯎꯝ
ꯌꯦꯡ ꯌꯦꯡꯉꯒ ꯂꯧꯕꯤꯗꯕꯒꯨꯝꯕ
ꯎꯝ
ꯄꯣꯠ ꯆꯩꯗꯣꯀꯣ ꯃꯥꯏ ꯍꯦꯛ ꯇꯧꯋꯦ ꯑꯁ ꯑꯩ ꯈꯅꯥꯎ ꯌꯥꯗꯦ ꯉꯁꯥꯏ ꯏꯁꯤꯡ ꯑꯏꯪꯕꯒꯨꯝꯕ ꯊꯆꯤꯜꯂꯨꯕꯀꯣ
ꯎꯝ
ꯂꯧ ꯆꯠꯄꯅꯤꯅ ꯁꯥꯕꯅꯤꯅ ꯏꯁꯤꯡꯗꯣ
ꯎꯝ
ꯏꯁꯤꯡ ꯑꯌꯤꯡꯕ ꯊꯛꯁꯦ ꯍꯥꯏꯅ ꯃꯣꯏꯅ ꯄꯨꯔꯛꯄ ꯑꯗꯨ ꯊꯛꯄꯗꯣ ꯑꯁ ꯂꯣꯛ ꯊꯨꯡꯒꯦ ꯇꯧꯋꯦ
ꯑꯗꯣ ꯅꯣꯏ ꯀꯩꯅꯣ ꯂꯧꯐꯝꯗꯣ
ꯎꯝ
ꯊꯔꯣꯏꯒꯨꯝꯕꯗꯤ ꯂꯩꯇ꯭ꯔꯣ
ꯊꯔꯣꯏꯗꯤ ꯍꯧꯖꯤꯛꯇꯤ ꯈꯔ ꯈꯔꯗꯤ ꯇꯥꯏ ꯑꯗꯨꯣ ꯊꯔꯣꯏ ꯈꯨꯟꯍꯟꯗ꯭ꯔꯦ ꯍꯥꯏꯕꯗꯤ ꯂꯧ ꯊꯥꯔꯕꯅꯤꯅꯀꯣ
ꯍꯤꯗꯥꯛꯁꯨ ꯀꯥꯞꯄꯒꯤꯔꯥ
ꯍꯤꯗꯥꯛꯁꯨ ꯀꯔꯤ ꯀꯔꯤ ꯍꯥꯞꯈ꯭ꯔꯦ
ꯑꯣ
ꯑꯗꯨꯒꯤꯅꯤ ꯐꯛ ꯍꯥꯏꯕꯗꯤ ꯍꯧꯖꯤꯛꯇꯣ ꯐꯧ ꯊꯥꯈ꯭ꯔꯕꯅꯤꯅ ꯆꯪꯍꯟꯕꯁꯨ ꯅꯨꯡꯉꯥꯏꯇ꯭ꯔꯤꯗꯅꯀꯣ
ꯑꯥ
ꯑꯗꯒꯤ ꯊꯔꯣꯏꯒꯨꯝꯕꯗꯤ ꯈꯨꯟ ꯍꯟꯗ꯭ꯔꯦ ꯍꯥꯏꯕꯗꯤ ꯈꯨꯟꯕ ꯃꯇꯝ ꯂꯩꯔꯛꯈꯤꯅꯤ ꯉꯥꯏꯍꯥꯛ ꯂꯩꯕ ꯀꯥꯟꯗ ꯍꯧꯖꯤꯛꯃꯛꯇꯤ ꯌꯥꯔꯔꯣꯏ ꯅꯪ ꯐꯔꯣꯏ ꯆꯥꯅꯤꯡꯕ꯭ꯔꯣ
ꯑꯁ ꯊꯔꯣꯏ ꯍꯥꯎꯋꯤꯅꯦ ꯊꯔꯣꯏꯕꯗꯨꯅꯦ ꯑꯁ ꯌꯦꯟꯁꯥꯡ ꯑꯗꯨꯝ ꯎ ꯀꯔꯤ ꯍꯥꯏꯁꯤꯔꯥ ꯑꯗꯨꯝ ꯑꯦꯟꯁꯥꯡ ꯊꯣꯡꯉꯁꯨ ꯍꯥꯎꯋꯤ ꯏꯔꯣꯝꯕꯁꯨ ꯍꯥꯎꯋꯤ ꯁꯤ ꯌꯥꯝ ꯍꯥꯎꯋꯦꯗ
ꯊꯥꯎꯑꯣꯏꯗ ꯊꯔꯑꯣꯁ ꯎꯝ
ꯁꯥꯔꯣꯏ ꯀꯩꯅꯣꯗ ꯌꯦꯟꯁꯥꯡꯗ ꯎ ꯊ꯭ꯔꯨꯕꯤꯒ ꯍꯥꯞꯂꯒ ꯊꯣꯡꯕꯗꯣ ꯑꯗꯨꯒ ꯑꯁ ꯌꯥꯝ ꯍꯥꯎꯕꯅꯦ ꯃꯊ꯭ꯔꯨꯕꯤꯒ ꯊꯔꯣꯏꯒꯁꯦ ꯌꯥꯝ ꯆꯥꯟꯅꯩꯌꯦ ꯌꯦꯟꯁꯥꯡꯗ
ꯎꯝ ꯍꯌꯦꯡ ꯍꯪꯆꯤꯠꯅ ꯂꯥꯛꯑꯣ ꯀꯩꯅꯣ ꯇꯧꯕꯤꯒꯦ ꯎꯁꯣꯏ ꯏꯔꯣꯝꯕ ꯇꯧꯕꯤꯔꯝꯒ ꯀꯦ ꯑꯗꯣ ꯈꯣꯡꯗ꯭ꯔꯣꯝꯒꯨꯝꯕ ꯐꯨꯠꯄꯤꯔꯝꯒꯦ ꯑꯗꯨꯝꯕꯗꯤ ꯌꯥꯝ ꯂꯩꯌꯦ
ꯑꯣ ꯍꯥꯏꯗꯤ ꯃꯊꯦꯜ ꯌꯥꯝꯕꯗꯤ ꯑꯗꯨꯝ ꯍꯥꯎꯋꯦꯗ
ꯎꯝ
ꯆꯝꯐꯨꯠꯀꯨꯝꯕ ꯑꯗꯨꯝ ꯅꯨꯡꯉꯥꯏ ꯍꯥꯎꯋꯦ ꯆꯥꯕꯗ
ꯎꯁꯣꯏꯗꯣ ꯀꯥꯡꯃꯦꯠ ꯇꯧꯕꯤꯒꯦ ꯃꯍꯤ ꯌꯥꯝ ꯍꯥꯞ ꯇꯕꯤꯗꯀꯣ ꯅꯞ ꯅꯞ ꯂꯥꯎꯔꯒ ꯃꯦꯠꯄꯤꯔꯝꯒꯦ ꯍꯥꯎꯕꯅꯦ ꯑꯗꯨꯗꯣ ꯃꯔ ꯑꯥ ꯍꯣꯏ ꯃꯔꯣꯛ ꯑꯇꯦꯛꯄꯗꯣ ꯐꯨꯠꯂꯒ ꯀꯣ
ꯑꯥ
ꯃꯦꯠꯄ ꯌꯥꯝ ꯍꯥꯎꯕꯅꯤ
ꯎ ꯠ ꯂꯧ ꯀꯩꯅꯣ ꯁꯨꯕꯗꯤ ꯉꯟꯅꯗꯤ ꯂꯣꯏꯗꯧ ꯃꯥꯜꯜꯂꯤꯦꯅꯦ ꯑꯗꯨꯗꯤ
ꯉꯅ ꯂꯣꯏꯒꯅꯤ ꯃꯤ ꯌꯥꯝ ꯃꯤ ꯇꯔꯥꯃꯨꯛ ꯍꯦꯟꯒꯅꯤ
ꯑꯣꯝ ꯂꯣꯏꯕꯒꯤꯁꯨ ꯆꯥꯗꯣꯏꯔꯥ ꯍꯥꯎꯕ ꯅꯨꯡꯗꯥꯡꯗ
ꯑꯗꯨꯗꯤ ꯈꯪꯗꯦ ꯅꯨꯡꯊꯤꯤꯟꯗ ꯆꯥꯔꯗꯤ ꯅꯨꯡꯗꯥꯡ ꯂꯦꯝꯃꯗꯤ ꯑꯗꯨꯝ ꯆꯥꯔꯦꯗ ꯅꯣꯏꯕꯨꯗꯤ ꯑꯃꯨꯛ ꯆꯥꯔꯒ ꯊꯥꯒꯅꯤꯗ
ꯑꯣ ꯑꯣ ꯑꯁ ꯑꯩꯗꯤ ꯌꯥꯝ ꯌꯥꯝ ꯊꯨꯅ ꯂꯥꯛꯅꯤꯡꯈ꯭ꯔꯦꯗ
ꯎꯝ
ꯂꯧ ꯆꯠꯄꯁꯦ ꯑꯁ ꯌꯥꯝ ꯅꯨꯡꯉꯥꯏꯕꯖꯥꯠꯅꯅꯦ
ꯅꯨꯡꯉꯥꯏꯌꯦ ꯍꯣꯏ ꯆꯠꯇꯕ ꯃꯤꯅꯗꯤ ꯈꯪꯉꯔꯣꯏ ꯑꯩꯈꯣꯏꯗꯤ ꯑꯗꯨꯝ ꯆꯠꯂꯛꯄꯅꯤꯅ ꯄꯤꯛꯏꯀꯥꯟꯗꯒꯤꯀꯣ ꯑꯗꯨꯒꯤ ꯑꯗꯨꯝ ꯅꯨꯡꯉꯥꯏꯌꯦ ꯍꯥꯏꯕꯗꯤ ꯃꯤ ꯌꯥꯝ ꯆꯠꯂꯒ ꯋꯥꯔꯤ ꯁꯥꯔꯒ ꯆꯠꯄꯗꯣꯀꯣ ꯌꯥꯝ ꯅꯨꯡꯉꯥꯏꯕꯅꯦ ꯋꯥꯈꯜꯁꯨ ꯌꯥꯝ ꯅꯨꯡꯉꯥꯏꯕ
ꯑꯩꯁꯨꯝ ꯉꯟ ꯂꯥꯛ